ꯑ ꯊꯥꯕ꯭ꯔꯣ
ꯈꯜꯂꯤꯕ ꯍꯥꯏ
ꯃꯅꯨꯡꯁꯤꯠꯀꯜꯂꯦꯕ
ꯇꯥꯗꯕ꯭ꯔ
ꯑꯣ ꯇꯥꯔꯦ ꯇꯥꯔꯦ
ꯌꯥꯝ ꯊꯦꯡꯅ ꯄꯥꯏꯈꯠꯂꯦ
ꯐꯠꯇꯦ ꯉꯁꯥꯏ ꯄꯥꯏꯈꯠꯂꯕꯅꯦ ꯑꯗꯣ ꯆꯠꯇꯕ ꯖꯣꯏꯅꯤꯡ ꯀꯣ ꯍꯥꯏꯅ ꯊꯣꯛꯇꯕ ꯑꯗꯨꯅꯤ ꯍꯦꯛ ꯌꯧꯕꯗ ꯑꯗꯨꯝ ꯍꯦꯛ ꯄꯥꯏꯈꯠꯂꯦꯗꯥꯏꯅꯦ
ꯀꯣꯜ ꯄꯥꯎꯗꯔꯄꯥꯏ ꯑꯂꯒ
ꯌꯦꯁ ꯂꯥꯛꯇꯕꯩꯅꯦ ꯎꯝ ꯂꯥꯛꯑꯦ ꯉꯁꯥꯏ ꯉꯥꯏ ꯂꯥꯛꯇꯤ ꯂꯥꯛꯑꯦ ꯑꯗꯨꯕꯨ ꯅꯦꯅ ꯈꯪꯗꯦ ꯍꯦꯛ ꯍꯥꯏꯗꯤ ꯖꯣꯏꯅꯤꯡ ꯀꯣꯅ ꯊꯦꯡꯅ ꯃꯇꯝ ꯊꯦꯡꯅ ꯀꯩꯅꯣ ꯇꯧꯋꯦꯕ ꯑꯗꯨꯒꯤꯅꯤꯗ
ꯎꯝ
ꯇꯣꯏꯅꯥꯐꯝ ꯊꯤꯕꯗꯨꯗꯤ
ꯌꯥꯝ ꯄꯝꯕ꯭ꯔꯥ
ꯀꯝ ꯄꯗꯦꯗ ꯌꯥꯏꯌꯦ ꯑꯗꯨꯝ ꯌꯥꯏꯑꯕ ꯅꯪ ꯑꯣꯏꯅ ꯀꯟꯅ ꯉꯥꯡꯉꯣꯕ
ꯀꯃꯥꯏꯅ ꯉꯥꯡꯉꯣ ꯍꯥꯏꯕꯅꯣ
ꯑ ꯇꯃꯥꯏꯅ ꯅꯤꯡ
ꯂꯥꯎꯔꯒ ꯂꯩꯔꯕꯅꯦ ꯑꯩꯗꯣ
ꯑꯗꯨꯃꯥꯏꯅ ꯗꯔꯤ ꯐꯁ ꯐꯖꯅ ꯇꯥꯏꯌꯦꯕ ꯅꯪꯒꯤ ꯅꯨꯡꯁꯤ ꯅꯨꯡꯁꯤꯒꯤ ꯀꯩꯅꯣꯁꯦ ꯅꯪ ꯂꯣꯏꯅ ꯆꯥꯊꯣꯛꯑꯦꯕ
ꯂꯧꯕꯨꯛꯇ ꯂꯩꯁꯤꯡ ꯉꯥꯎꯕ꯭ꯔꯥ ꯈꯜꯂꯝꯃꯅꯤ ꯑꯗꯨꯗꯤ
ꯑꯗ ꯅꯨꯄꯤꯒ ꯈꯅꯥ ꯂꯩꯔꯝꯅꯤ ꯀꯥꯏꯅꯒꯣ ꯅꯨꯄꯤꯒ ꯀꯥꯏ ꯅꯥꯕꯒꯤ ꯁꯧꯕꯒꯤ ꯑꯣꯏꯔꯝꯅꯤ ꯀꯥꯏꯅ
ꯑꯦ ꯑꯗꯨ ꯑꯣꯏꯗꯤ ꯁꯨꯃꯥꯏꯅ ꯉꯁꯤꯂꯥꯛ ꯑꯩꯩꯅ ꯃꯅꯅꯨꯡꯁꯤ ꯀꯥꯏꯅ ꯑꯗꯨꯃꯥꯏꯅ ꯅꯨ ꯄ ꯀꯩꯅꯝꯅꯦ ꯍꯥꯏ ꯈꯜꯂꯔꯣꯏꯅ
ꯍꯣꯏꯅꯦ ꯏꯁ ꯃꯥꯁꯦ ꯅꯨꯡꯁꯤꯕꯗ ꯄꯪꯉꯥꯎꯔ ꯉꯥꯎꯔ ꯃꯥꯜꯂꯦ ꯀꯥꯏꯅꯒ
ꯅꯠꯇꯦ ꯑꯗꯨꯃꯥꯏꯅ ꯍꯥꯏꯔꯣꯏ ꯃꯥꯒꯤ ꯅꯨꯄꯤꯗ ꯃꯅꯥ ꯄꯪꯕ ꯃꯥꯜꯂꯦ ꯈꯟꯒꯅꯤ
ꯎ ꯍ ꯑꯗꯨꯁꯨꯦ ꯀꯅꯥ ꯈꯥ
ꯎꯝ ꯁꯨꯃꯥꯏ ꯂꯥꯎꯗꯤ ꯂꯥꯎꯕ ꯌꯥꯏꯑꯕꯀꯣ
ꯑꯥ
ꯏꯌꯥꯝꯕꯁꯨ ꯊꯕꯛ ꯏꯌꯥꯝꯕꯅ ꯐꯧ ꯍꯨꯜꯂꯒ ꯂꯩꯕꯅꯦꯕ
ꯍ
ꯃꯁꯤ ꯑꯉꯥꯡꯁꯦ ꯍꯦꯟꯕꯨ ꯍꯦꯟꯃꯟꯈ꯭ꯔꯦ ꯀ ꯑꯩꯉꯣꯟꯗ ꯂꯩꯈꯣꯝꯅ ꯊꯣꯝꯂꯛꯑꯗꯤ
ꯁꯤꯗ꯭ꯔꯗꯤ ꯌꯥꯔꯦ
ꯎꯝ ꯑꯁ ꯉꯔꯥꯡꯗꯣ
ꯑꯣ
ꯑꯩꯈꯣꯏ ꯈꯨꯟꯒꯤ ꯂꯩꯁꯥꯕꯤ ꯃꯆꯥ ꯀ꯭ꯂꯥꯁ ꯀ꯭ꯂꯥꯁ ꯅꯤꯄꯥꯜ ꯃꯥꯄꯜꯈꯛ ꯀꯥꯔꯤꯕꯕꯤꯈꯣ
ꯑꯣ ꯆꯦꯡꯈ꯭ꯔꯕ ꯅꯨꯄꯥꯒ
ꯅꯠꯇꯦ ꯑꯩꯈꯣꯏ ꯑꯩꯈꯣꯏ ꯂꯧꯗ ꯂꯥꯛꯄ ꯊꯧꯔꯛ ꯑꯩꯈꯣꯠꯅꯤꯡꯉꯥꯏ
ꯑꯣ ꯑꯣ
ꯏꯕꯥꯅꯤ ꯂꯩꯈꯣꯝ ꯊꯣꯝꯅꯕꯅꯤꯅꯦ ꯂꯩꯕꯥꯛ ꯄꯦꯠ ꯑ ꯑꯗꯨ
ꯑꯩꯗꯤ ꯊꯣꯝꯃꯣꯏ ꯇꯧꯕꯅꯦꯕꯀꯣ
ꯋꯥ
ꯏꯌꯥꯝꯕꯗꯨꯅ ꯀꯕꯨ ꯇꯥ ꯈꯣꯏꯕ ꯑꯩꯅ ꯁꯨꯃꯥꯏꯅ ꯂꯦꯞꯄ ꯂꯥꯛꯏꯕꯗꯨꯗ ꯑꯩꯉꯣꯟꯗ ꯂꯥꯛꯑꯒꯅꯤ ꯑꯁ ꯅꯪꯁꯤꯗꯤ ꯗꯗꯥ ꯅꯪꯁꯤꯗꯤ ꯊꯕꯛ ꯁꯨꯗꯕ ꯃꯥꯜꯂꯦ ꯑꯝꯇ ꯃꯣꯠꯇꯦ ꯃꯣꯠꯍꯟꯒꯦ ꯍꯥꯏꯅ ꯀꯣꯛ ꯂꯩꯀꯣꯝꯗꯣ ꯄꯥꯈꯜꯂꯒ ꯊꯣꯕ ꯋꯥꯅꯤ
ꯑꯣ ꯑꯣ ꯌꯥꯏꯅ ꯑꯗꯨꯗꯤ ꯃꯥꯁꯨꯨꯝ ꯆꯨꯝꯕ ꯌꯥ ꯍꯥꯏꯕꯅꯤ ꯑꯗꯨꯗꯤ
ꯑꯁ ꯅꯨꯄꯤ ꯑꯣꯏꯕꯒꯤ ꯃꯥꯕꯨ ꯑꯣꯏꯅ ꯊꯩꯅꯣ ꯇꯧꯋꯅꯤ
ꯍ
ꯑꯩꯗꯨꯁꯨ ꯆꯪꯕ ꯍꯦꯛꯅꯦꯕ ꯑꯗꯨꯒꯤ
ꯍꯥꯥ
ꯑꯩꯁꯨ ꯂꯧ
ꯅꯪ ꯅꯪ ꯅꯪꯁꯤꯗꯤ ꯂꯧꯔꯒ ꯂꯧꯗ ꯆꯠꯂꯒ ꯊꯕꯛ ꯊꯕꯛ ꯇꯧꯗꯨꯅ ꯋꯥꯔꯤ ꯋꯥꯔꯤ ꯑꯗꯨꯝ ꯁꯥꯍ ꯂꯩ ꯃꯥꯜꯂꯦꯗ
ꯅꯠꯇꯦꯍꯦ ꯉꯁꯤꯗꯤ ꯂꯧ ꯁꯨꯕ ꯂꯣꯏꯔꯦ ꯐꯧ ꯍꯨꯟꯕ꯭ꯔꯗꯤ ꯑꯩ ꯍꯩꯇꯦꯅ
ꯑꯦ ꯂꯧ ꯑꯅꯤ ꯑꯍꯨꯝꯗꯣ ꯑꯣꯏꯔꯒ ꯉꯁꯤ ꯍꯧꯖꯤꯛꯐꯥꯎ ꯊꯕꯛ ꯂꯣꯏꯅ ꯁꯨꯕ ꯍꯩꯔꯤꯕ ꯂꯣꯏꯔꯦ
ꯏꯁ ꯆꯍꯤ ꯑꯃ ꯆꯥꯒꯗꯕ ꯐꯥꯎꯗ ꯑꯩꯅ ꯍꯨꯜꯂꯒ ꯍꯣꯔꯦꯟ ꯆꯥꯕ ꯌꯥꯗ꯭ꯔꯗꯤ
ꯑꯦ ꯇꯥꯃꯣꯟꯗꯣ ꯑ ꯂꯩꯣꯏꯔꯦꯦ
ꯑꯗꯨꯗꯗꯤ ꯅꯪ ꯀ꯭ꯂꯥꯁ ꯅꯤꯄꯥꯜ ꯅꯤꯄꯥꯜ ꯑꯗꯨꯋꯥꯏꯒꯤ ꯂꯥꯏꯔꯤꯛꯇ ꯅꯪ ꯍꯧꯖꯤꯛ ꯆꯤꯟꯊꯥ ꯄꯨꯔꯤꯕ
ꯍꯣꯏꯗ ꯍꯪꯉꯗꯤ ꯑꯗꯨꯝ ꯑꯩꯈꯣꯏꯗ ꯍꯪꯉꯗꯤ ꯑꯗꯨꯝ ꯌꯥꯏ ꯈꯪꯉꯤꯗ ꯑꯗꯨꯗꯤ ꯑꯩꯈꯣꯏ ꯑꯩꯈꯣꯏꯗꯤ ꯃꯩꯇꯩ ꯃꯌꯦꯛ ꯑꯗꯨ ꯇꯝꯗꯦ
ꯁ ꯦꯡꯒꯂꯤꯗ ꯀꯥ ꯈꯥ ꯀꯥ ꯍꯦ ꯕꯥꯅꯦ
ꯄꯥꯕꯤꯌꯦ ꯑꯗꯨꯗꯤ ꯍꯧꯖꯤꯛ ꯄꯥꯎꯔꯥ
ꯍꯣꯏ
ꯑꯁꯦꯡꯕ
ꯍꯅꯦ
ꯀꯥ ꯀꯥꯒ ꯉꯥ
ꯑꯍꯥ‌ ꯌꯥꯔꯦ ꯌꯥꯔꯦ ꯑꯗꯨꯗꯤ ꯍꯤꯟꯗꯤꯒꯤꯅꯤ ꯀꯩꯅꯣ
ꯑ ꯑꯩꯈꯣꯏ ꯕꯦꯡꯒꯂꯤ ꯄꯥꯏꯗꯦ ꯅꯪ ꯑꯗꯨꯝ ꯀꯥꯈꯥ ꯄꯥꯎ ꯍꯥꯏꯔꯒ
ꯀꯈꯣ ꯍꯥꯏꯥꯏꯕꯅꯦ
ꯑꯗꯨ ꯄꯥꯗꯦ ꯑꯗꯨ ꯀꯩꯝꯇ ꯄꯥꯗꯦ ꯑꯗꯨ ꯄꯥꯏꯗꯦ ꯈꯣꯏꯗꯦ
ꯏꯐ ꯅꯪꯗꯤ ꯊꯤꯟꯕꯤꯁꯨ ꯈꯔ ꯍꯩꯕ ꯃꯥꯜꯂꯦꯍꯦ
ꯍꯥꯥ
ꯍꯤꯟꯗꯤ ꯑꯗꯨꯝ ꯈꯪꯕ꯭ꯔꯕ ꯅꯪꯁꯨ
ꯐꯪꯗꯗꯤꯦ
ꯇ ꯍꯤꯟꯗꯤꯗꯤꯀꯣ ꯍꯤꯟꯗꯤ ꯂꯣ ꯉꯥꯡꯕꯗꯤ ꯂꯥꯁꯇ ꯍꯦ ꯑꯦ ꯁꯨꯃꯥꯏꯅ ꯊꯝꯃꯣ ꯑꯗꯨꯝ ꯂꯣꯏ ꯆꯨꯝꯃꯕꯅꯦ ꯎꯝ ꯆꯞꯁꯔ ꯄ ꯍꯦ ꯆ ꯀꯥꯏꯅ ꯀꯣ
ꯂꯩꯔꯦ ꯑꯗꯨ ꯅꯪꯒꯤ ꯅꯪꯁꯨ ꯂꯩꯔꯦ ꯑꯗꯨꯗꯤ
ꯁꯪꯁꯔꯕꯨꯣ ꯍꯦ
ꯃꯆꯤꯟ ꯊꯤꯑ ꯃꯗꯨꯗꯤ
ꯑꯗꯨ ꯍꯤꯟꯗꯤꯗꯣ ꯂꯥꯛꯏꯕ ꯍꯤꯟꯗꯤꯅꯤ
ꯀꯩ ꯏꯪꯁꯥꯡ ꯆꯥꯕ꯭ꯔꯥꯍꯦ ꯉꯁꯤ
ꯎ
ꯉꯁꯤ ꯅ ꯑꯩ ꯀꯥꯏ ꯃꯠꯇ ꯄꯥꯒꯦ
ꯉꯁ ꯍꯥꯏꯔꯣ ꯎꯠꯁꯣꯏ ꯎꯠꯁꯣꯏ ꯆꯥꯏ
ꯑꯣ ꯅꯪꯒꯦꯁꯤꯗ ꯀꯌꯥ ꯋꯥꯠꯂꯤꯒꯦ ꯌꯥꯝ ꯋꯥꯠꯂꯤꯕ꯭ꯔꯣ ꯅꯠꯇ꯭ꯔꯒ
ꯍꯥꯥ
ꯄꯣꯠ ꯂꯤꯕ꯭ꯔꯥꯕ ꯅꯪꯒꯤ ꯂꯣꯏꯗꯧꯕ
ꯊꯕꯥꯛꯂꯣ
ꯑꯤꯗ ꯋꯥꯔꯤ ꯁꯥꯕꯗꯣ
ꯑꯣ ꯌꯥꯝ ꯋꯥꯠꯂꯤꯍꯦ ꯑꯩꯗꯤ ꯍꯧꯕꯗ ꯉꯥꯏꯔꯤ
ꯑꯣ
ꯂꯧ ꯑꯗꯨꯝ
ꯃꯁꯤꯁꯤ ꯑꯁꯦ ꯑꯥ ꯑꯩꯁ ꯇꯨꯝ ꯊꯤꯟꯗꯤ ꯁꯥꯕꯀꯣ ꯍꯣꯏ ꯁꯥꯕ ꯆꯜꯂꯦ ꯑꯃꯨꯛ ꯑꯩꯗꯤ ꯑꯌꯨꯛꯇꯨ ꯁꯥꯥꯅꯤ ꯑꯃꯇ ꯂꯩꯇꯦ ꯑꯃꯨꯛ ꯅꯨꯡꯊꯤꯜꯗ ꯁꯥꯕꯒꯤ ꯅꯨꯡꯁꯥ ꯁꯥꯕꯤ ꯋꯥꯔꯤ ꯁꯥꯕ ꯇꯟꯕꯀꯣ ꯑꯃꯨꯛ ꯑꯍꯤꯡꯗ ꯍꯦꯛꯇ ꯆꯥꯕ ꯂꯣꯏꯔꯗꯤ ꯇꯨꯝꯅꯤꯡꯕ ꯑꯗꯨꯅꯦ ꯑꯩꯗꯤ
ꯆꯥꯕ ꯂꯩꯔꯗꯤ ꯂꯥꯏꯔꯤꯛ ꯄꯥꯏꯑꯒ ꯍꯥꯏꯔꯛ
ꯀꯗꯥꯏꯔꯤ ꯂꯥꯏꯔꯤꯛꯇ ꯑꯣꯏꯗꯤ ꯍꯧꯖꯤꯛꯇꯤ ꯑꯩꯈꯣꯏꯁꯦ ꯆꯥꯛ ꯊꯦꯡꯅ ꯆꯥꯏꯌꯦꯕꯀꯣ ꯍꯦꯛ ꯇꯥꯕ ꯂꯩꯔ ꯇꯨꯝꯅꯤꯡꯒꯅꯤ ꯏꯔꯨꯅꯤ ꯏꯔꯨ ꯍꯦꯛ ꯂꯥꯛꯑꯒꯅ ꯇꯨꯝꯅꯤ
ꯌꯥꯏ ꯌꯥꯏ ꯅꯪꯒꯤꯅꯣꯡ ꯍꯗꯤ
ꯃꯇꯝꯕꯨꯗꯤ ꯂꯩꯕ ꯑꯗꯨꯒ ꯃꯇꯝꯕꯨꯗꯤ ꯂꯩꯇꯕ
ꯌꯦꯒꯟ ꯇꯥꯕ꯭ꯔ ꯍꯥꯏꯅ ꯍꯥꯏꯕꯗ
ꯎꯝ ꯍꯣꯏ ꯍꯣꯏ ꯍꯣꯏ ꯃꯇꯝꯗꯤ ꯂꯩꯕ ꯑꯗꯨꯕꯨ ꯃꯇꯝꯗꯤ ꯂꯩꯇꯕ
ꯑꯥ
ꯃꯇꯝ ꯐꯪꯉꯀꯥꯟꯗꯅ ꯅꯪꯅ ꯇꯧꯅꯤꯡꯗꯕ ꯃꯇꯝ ꯑꯣꯏꯕ ꯑꯃꯨꯛ ꯂꯥꯛ
ꯑꯗꯨꯗꯅꯦꯕ
ꯇꯧꯅꯤꯡꯉꯀꯥꯟꯗꯅ ꯑꯃꯨꯛ ꯅꯩꯇꯍ
ꯍꯣꯏ
ꯅꯪꯁꯦ ꯁꯩꯔꯦꯡ ꯏꯕ ꯌꯥ ꯐꯔꯦꯍꯦ ꯌꯥꯝ ꯐꯥꯎꯒꯅꯤꯕꯨ
ꯏꯒꯦ ꯑꯃ ꯑꯃ ꯏꯒꯦ ꯑꯗꯨꯗ ꯐꯥꯎꯔꯗꯤ ꯑꯗꯨꯝ ꯑꯩ
ꯍꯣꯏ ꯍꯣꯏ ꯏꯔꯣ ꯅꯪꯒꯤ ꯏꯒꯗꯕ ꯁꯩꯔꯦꯡꯒꯤ ꯃꯃꯤꯡꯗꯣ
ꯍꯥ
ꯃꯇꯝ ꯂꯩꯕ ꯑꯃꯁꯨꯡ ꯑꯃꯨꯛꯀ ꯂꯩꯇꯕ ꯀꯥꯏꯅꯀꯣ ꯑ
ꯇ ꯇꯥꯔꯦ ꯑꯗꯨꯃꯥꯏꯅ ꯑꯩꯅ ꯏꯗꯤ ꯅꯪ ꯄꯥꯕꯤ ꯅꯪꯅꯕꯨ ꯄꯥꯒꯗ꯭ꯔꯣ
ꯏꯐ ꯑꯩꯗꯤ ꯑꯗꯨꯝ ꯅꯪ ꯑꯗꯨ ꯅꯪ ꯏꯕꯤꯔꯤꯗꯤ ꯑꯗꯨ ꯂꯩꯔꯒ ꯑꯩꯒꯤ ꯂꯥꯏꯕ꯭ꯔꯦꯔꯤꯗ ꯂꯣꯏꯅ ꯊꯝꯒꯗꯧꯅꯤ
ꯅꯪ ꯂꯥꯏꯕ꯭ꯔꯦꯔꯤ ꯂꯩꯕ꯭ꯔꯅꯦ ꯍꯤ ꯑꯗꯨꯗꯤ ꯑꯣꯏꯊꯣꯛꯇꯕ ꯋꯥ
ꯑꯩꯒꯤꯗꯞꯅ ꯂꯥꯏꯕ꯭ꯔꯦꯔꯤ ꯂꯩꯌꯦ ꯑꯩꯈꯣꯏ ꯑꯩꯈꯣꯏꯒꯤ ꯏꯃꯨꯡꯒꯤ ꯑꯩꯈꯣꯏ ꯕꯥꯅꯕ ꯎꯝ ꯑꯩꯈꯣꯏ ꯍ ꯑꯩꯗꯤ ꯍꯧꯖꯤꯛ ꯏꯌꯥꯝꯕꯈꯣꯏꯗ ꯂꯩꯑꯦꯕꯀꯣ
ꯑꯥ
ꯑꯩꯈꯣꯏ ꯌꯨꯝꯗ ꯇꯦꯕꯜ ꯑꯃꯅꯦ ꯂꯥꯏꯕꯦꯔꯤ ꯍꯥꯏꯕꯨ
ꯅꯌꯥꯝꯝꯕ ꯑꯩꯈꯣꯏꯗ ꯍꯥꯏꯗꯤ
ꯏꯌꯥꯝꯕꯗꯣ ꯅꯨꯄꯤ ꯊꯤꯔꯒ ꯇꯣꯉꯥꯟꯅ ꯆꯥꯔꯦꯕ ꯃꯣꯏꯗ ꯂꯩꯕ ꯑꯩꯈꯣꯏ ꯌꯨꯝꯗꯗꯤ ꯂꯩꯇꯕ ꯑꯩꯅ ꯑꯩꯈꯣꯏ ꯌꯨꯝ ꯀꯥ ꯂꯩꯇꯦ ꯑꯩꯅ ꯂꯩꯅꯤꯡꯉꯥꯏ
ꯑꯁ ꯅꯪꯗꯤ ꯑꯗꯨꯗꯤ ꯃꯤ ꯅꯣꯏ ꯏꯃꯨꯡꯒꯤ ꯃꯤꯅ ꯅꯪꯕ ꯃꯣꯏ ꯎꯝ ꯏꯃꯨꯡꯅꯦꯅ ꯈꯟꯗꯕ ꯏꯅꯦ ꯅꯪ ꯏꯀꯥ ꯂꯩꯗꯦ ꯑꯩꯕꯨꯗꯤ ꯂꯩꯔꯦ
ꯑꯗꯨ ꯌꯨꯝ ꯁꯥꯕ ꯂꯣꯏꯗ꯭ꯔꯤꯕ ꯑꯗꯨꯝ ꯁꯥꯕ ꯂꯔꯗꯤ ꯂꯩꯒꯅꯤ ꯑꯗꯨꯒꯤꯅꯦ
ꯃꯃꯥꯡꯉꯥꯏꯌꯣꯅꯦ ꯇꯁꯦꯡꯅ
ꯁꯨꯃꯥꯏꯅ ꯍꯥꯏꯗꯕꯗꯨꯅ ꯐꯗ ꯋꯥꯁꯤ ꯌꯥꯝꯃꯒꯤꯁꯤꯗꯤ
ꯑꯗꯨ ꯒ꯭ꯌꯥꯟ ꯇꯥꯗꯦꯕ ꯒ꯭ꯌꯥꯟ ꯇꯥꯗꯕꯅꯤꯅ ꯑꯗꯨꯝ ꯋꯥ ꯋꯥꯈꯜꯁꯦ ꯑꯥꯗ ꯌꯧꯔꯅꯦꯕ
ꯏꯁ ꯏ ꯑꯗꯨꯀꯣ ꯅꯪ ꯑꯩ ꯑꯩ ꯀꯩꯅꯣꯃ ꯍꯥꯏꯒꯦ ꯅꯪ ꯊꯥꯖꯒꯗ꯭ꯔꯥ
ꯍꯥꯏꯌꯥ ꯍꯥꯏꯌꯦꯡ
ꯐꯥꯒꯤ ꯂꯧꯒꯅꯨ ꯀꯣ
ꯍꯣꯏ ꯍꯣꯏ
ꯑꯩ ꯅꯉꯛꯄ ꯅꯨꯡꯁꯤ
ꯍꯥꯥ
ꯑꯩ ꯅꯪꯕꯨ ꯅꯨꯡꯁꯤ ꯍꯥꯏꯕ ꯁꯨꯃꯥꯏꯅꯀꯣ ꯏꯃꯥꯟꯅꯕꯅ ꯏꯃꯥꯟꯅꯕꯤꯗ ꯍꯥꯏꯕꯅꯦ ꯑꯦ ꯍꯧꯖꯤꯛꯇꯨꯗꯤ ꯍꯧꯖꯤꯛꯇꯤ ꯒ꯭ꯌꯥꯟ ꯇꯥꯔꯦꯀꯣ ꯑꯩ ꯉꯁꯥꯏ ꯍꯥꯏꯔꯤꯕ ꯃꯑꯣꯣꯟꯗ
ꯇꯥꯏꯔ ꯑꯗꯨꯅꯦ ꯂꯣꯏ ꯂꯣꯏꯗꯗꯤ ꯈꯪꯉꯣꯏꯕ ꯑꯗꯨꯃꯥꯏꯅ ꯍꯥꯏꯗꯤ ꯋꯥꯈꯜ ꯂꯝꯕꯤ ꯋꯥꯈꯜꯁꯦ ꯑꯥ ꯁꯣꯏꯔꯅꯤꯕ ꯅꯠꯇ꯭ꯔꯣ
ꯑꯦꯁ ꯑꯗꯨꯏꯗꯤ ꯍꯧꯖꯤꯛꯀꯤꯗꯤꯁꯨ ꯅꯪ ꯃꯈ
ꯑꯗꯨꯏ ꯑꯗꯨꯒꯤꯅꯤ ꯑꯩꯈꯣꯏꯅ ꯑꯗꯨꯒꯤꯅꯤ ꯂꯣꯏꯅ ꯑꯗꯨꯝ ꯍꯥꯏꯗꯣꯛꯑꯣ ꯍꯥꯏꯕꯗꯣ ꯇꯪꯈꯥꯏ ꯂꯣꯜꯂꯒ ꯇꯪꯈꯥꯏ ꯑꯗꯨꯃꯥꯏ ꯍꯥꯏꯔꯗꯤ ꯃꯤ ꯁꯨꯞꯂꯅ ꯂꯅ ꯈꯟꯗꯅꯤꯅ ꯑ ꯅꯪ ꯅꯨꯡꯁꯤꯌꯦ ꯅꯪ ꯑꯗꯨ ꯅꯪ ꯇꯪꯈꯥꯏꯗ ꯍꯥꯏꯗ꯭ꯔꯕ ꯑꯗꯨ ꯉꯥꯛꯇ ꯍꯥꯏꯔꯛꯑꯦ ꯑꯁꯨ ꯑꯩꯁꯨ ꯑꯣ ꯃꯥꯏꯁꯦ ꯑꯗꯨꯃꯥꯏꯅ ꯍꯥꯏꯔꯝꯅꯦꯅ ꯑꯗꯨꯝ ꯈꯜꯂꯅꯤꯀꯣ ꯅꯠꯇ꯭ꯔꯣ
ꯌꯦꯀꯣ
ꯍꯣꯏ
ꯅꯪꯁꯤꯗꯤ ꯂꯛꯅꯥꯕ ꯌꯥꯝ ꯅꯨꯡꯉꯥꯏꯕ ꯃꯤꯅꯤꯅꯦ
ꯍꯣꯏꯗ ꯈꯣꯏꯗꯤ ꯄꯪꯕꯅꯤꯅꯀꯣ ꯎ
ꯅꯪ ꯑꯩꯉꯣꯟꯗꯒꯤ ꯑꯗꯨꯝ ꯅꯪ ꯑꯔꯣꯏꯕꯗ ꯅꯪ ꯉꯝ ꯉꯝꯃ ꯂꯩꯌ‌ꯦ ꯀ‌ꯣ ꯇꯪꯉꯦ ꯍꯥꯏꯔꯗꯤ ꯑꯩꯗꯤ ꯁꯨꯛꯉꯝ ꯉꯝꯗꯕ ꯑꯩꯗꯤ ꯑꯣ ꯒꯙꯥ ꯑꯣꯏꯔꯝꯅꯤ
ꯑꯗꯨꯗꯤ ꯑꯩꯗꯤ ꯑꯩ ꯁꯤꯡꯕ꯭ꯔꯅꯦ
ꯅꯪꯁꯤꯡꯉ‌ꯦꯍ‌ꯣꯏ
ꯆꯤꯟ ꯀꯝꯕꯩꯅꯤꯗ ꯑꯩꯈꯣꯏ ꯁꯤꯡꯕꯩ ꯅꯠꯇꯦ
ꯑꯗꯨ ꯁꯤꯡꯉꯒ ꯆꯤꯡꯒꯟꯕꯅꯤꯅ ꯎꯝ ꯑꯩꯈꯣꯏ ꯈꯨꯟꯗꯀꯣ
ꯑꯣ
ꯑꯩꯗꯧꯅ ꯋꯥ ꯉꯥꯡꯕꯗ ꯑꯩꯅ ꯑꯗꯨꯝ ꯉꯥꯡꯕꯗ ꯃꯤ ꯁꯨꯝꯍꯥꯠꯄꯗꯣ ꯑꯩꯅ ꯃꯤꯡ ꯆꯠꯂꯤꯕꯅꯦꯕ
ꯑꯣ ꯑꯗꯨꯗꯤ ꯅꯣꯏ ꯅꯣꯏ ꯈꯨꯟ ꯅꯣꯏ ꯈꯨꯟꯒꯤ ꯑꯗꯨꯗꯤ ꯂꯣꯏꯔꯦꯍꯦ ꯑꯩꯅꯕꯨ ꯑꯩꯅꯕꯨ ꯅꯣꯏ ꯑꯩꯈꯣꯏꯟꯗ ꯂꯥꯛꯑ ꯑꯗꯨꯃꯥꯏꯅ ꯇꯧꯔꯗꯤ ꯑꯩꯅ ꯉꯥꯝꯅꯤꯅ ꯑꯗꯨꯗꯤ
ꯍꯣꯏ ꯋꯨꯃꯦꯟ ꯁꯣꯁꯥꯏꯇꯤꯒꯤ ꯂꯤꯗꯔ ꯄꯨꯍꯟꯒꯦ ꯂꯥꯛꯑꯣ ꯎ ꯅꯪꯗ ꯀꯨꯝꯍꯩ ꯃꯇꯝꯗꯒ ꯏꯁꯩ ꯇꯞꯄ ꯂꯥꯛꯑꯣ ꯂꯥꯛꯇ꯭ꯔꯗꯤ
ꯃꯥꯏꯀ꯭ꯔꯣ ꯃꯥꯏꯀ꯭ꯔꯣꯐꯣꯟꯗꯀꯣ ꯍꯧꯖꯤꯛ ꯍꯧꯖꯤꯛ ꯑꯩꯈꯣꯏ ꯃꯃꯥ ꯑꯣꯏꯕꯁꯤꯡ ꯃꯤꯇꯤꯡ ꯀꯩꯅꯣ ꯏꯃꯥꯔꯖꯦꯟꯁꯤ ꯄꯥꯡꯊꯣꯛꯇꯕ ꯑꯃ ꯂꯩꯌꯦ ꯂꯥꯛꯑꯣ ꯍꯥꯏꯅꯒꯣ ꯍꯦꯛ ꯂꯥꯛꯇ꯭ꯔꯕ ꯑ ꯍꯦꯛ ꯂꯥꯛꯇ꯭ꯔꯕ ꯅꯣꯏ ꯑꯩ ꯀꯩꯗꯧꯅꯤ ꯌꯦꯡꯉꯣ ꯍꯥꯏꯔꯒꯣ
ꯑꯗꯨꯅꯦ ꯅꯪ ꯑꯩꯈꯣꯏꯗ ꯂꯥꯛꯑ ꯑꯩꯈꯣꯏ ꯈꯨꯟꯗ ꯂꯥꯛꯑꯗꯤ ꯑꯗꯨꯝ ꯕ‌ꯧꯠꯂꯦꯄꯖꯤ ꯅꯪ ꯀꯥꯁꯨꯀꯥꯔꯅꯤ
ꯍꯣꯏꯗ ꯈꯣꯏꯗꯤ ꯑꯩꯈꯣꯏꯒꯤꯗꯃꯛ ꯑꯩꯈꯣꯏ ꯕꯣꯠ ꯃꯣꯏ ꯕꯣꯠꯁꯦ ꯑꯩꯈꯣꯏꯕꯨ ꯄꯤꯔꯣꯏꯅ ꯍꯥꯏꯔꯗꯤ ꯑꯩꯈꯣꯏꯗꯤ ꯑꯗꯨꯝ ꯀꯩꯗꯧꯅꯤ ꯑꯩ ꯄꯩꯁꯥꯅ ꯄꯥꯡꯊꯣꯛꯑꯏꯕꯀꯣ ꯊꯕꯛꯁꯤꯡꯁꯦ
ꯎꯝ
ꯐꯔꯦꯅꯦ ꯑꯗꯨꯒ
ꯑꯣ
ꯌꯨꯝ ꯀꯥꯟꯅꯕ ꯇꯧꯔꯒꯦ ꯍꯣꯔꯦꯟ ꯌꯨꯝ ꯌꯧꯔꯒ ꯇꯧꯔꯛꯀꯦ ꯌꯥꯕ꯭ꯔꯥ
ꯍꯣꯏ ꯍꯣꯏ ꯌꯥꯏ ꯌꯥꯏꯑꯦ
ꯍꯦꯛ ꯉꯥꯏꯔꯝꯃꯨꯀꯣ
ꯏꯁ ꯀꯗꯥꯏꯔꯤꯒꯤ ꯆꯂꯅꯤꯗ ꯆꯂꯅꯤꯗ
ꯅꯪ